ꯎꯝ ꯍꯜꯂꯣ
ꯎꯝ ꯎꯝ ꯍꯟꯂꯣ ꯍꯟꯂꯣ ꯇꯥꯔꯦ ꯇꯥꯔꯦ ꯂꯤꯔꯣ ꯂꯤꯔꯣ ꯅꯪꯒꯤ ꯋꯥꯔꯤꯗꯨ ꯂꯤꯔꯣꯏ ꯇꯥꯕꯤꯔꯒꯦ
ꯐꯖꯅ ꯂꯧꯋꯦꯍꯦ
ꯑꯦ ꯆꯥꯟꯁꯨ ꯂꯧꯕ ꯍꯩꯗꯣꯏꯅꯤꯅꯦ ꯍꯩꯗꯗꯤ ꯀꯃꯥꯏꯅ ꯂꯩꯗꯣꯏꯅꯣ ꯑꯩꯌꯥ
ꯎꯝ ꯄꯨꯟꯁꯤ ꯍꯥꯏꯕꯁꯤꯗꯤ ꯆꯥꯟꯁ ꯍꯥꯏꯕꯁꯨ ꯑꯃ ꯂꯩꯗꯅꯀꯣ
ꯑꯗꯨꯅꯤ
ꯍꯣꯏ ꯑꯥ ꯑꯗꯨꯒꯤ ꯋꯥꯔꯤꯅꯤꯗ ꯑꯩꯅ ꯂꯤꯔꯤꯗꯣ ꯑꯩꯅ ꯐꯨꯜꯂꯤꯗ꯭ꯔꯒꯁꯨ ꯅꯪꯅ ꯌꯦꯡꯉ ꯍꯧꯖꯤꯛ ꯀꯤꯆꯟꯒꯨꯝꯕꯁꯦ ꯍꯣꯏ ꯅꯪ ꯑꯩꯁꯨ ꯅꯪ ꯀꯅꯥꯅꯣ ꯈꯪꯗꯦ ꯅꯪꯁꯨ ꯑꯩ ꯀꯅꯥꯅꯣ ꯈꯪꯉꯝꯃꯣꯏ ꯁꯨꯝ ꯋꯥꯔꯤ ꯁꯥꯟꯅꯔꯦ ꯑꯥ ꯐꯠꯇꯕꯗꯨꯗꯤ ꯐꯠꯇꯦ ꯄꯥꯝꯗꯕꯗꯨꯗꯤ ꯄꯥꯝꯗꯦ ꯂꯧꯁꯤꯜꯂꯣꯏꯗꯣꯏꯅꯤ ꯑꯗꯣ ꯃꯤꯅ ꯑꯐꯕ ꯍꯥꯏꯔꯛꯄ ꯑꯐꯕ ꯇꯝꯕꯤꯔꯛꯄ ꯄꯥꯎꯇꯥꯛ ꯑꯣꯏꯒꯦꯔꯥ ꯑꯦꯅꯤ ꯋꯥꯍꯩ ꯋꯥꯇꯥ ꯑꯣꯏꯒꯅꯥꯀꯣ ꯑꯗꯨꯒꯨꯝꯕ ꯑꯐꯕꯗꯨꯗꯤ ꯂꯧꯁꯟꯍꯧꯒꯗꯕꯅꯤꯀꯣ ꯑꯩꯅ ꯉꯥꯡꯉꯤꯁꯦ ꯑꯣ ꯃꯥꯅ ꯄꯥꯝꯗ꯭ꯔ ꯃꯥꯟꯅ ꯄꯥꯝꯗ꯭ꯔꯗꯤ ꯂꯣꯏꯔꯦ ꯀꯩꯅꯣ ꯁꯤꯗ ꯀꯔꯤ ꯍꯦꯟꯅ ꯍꯥꯏꯅꯤꯡꯉꯥꯏꯁꯨ ꯂꯩꯇꯦ ꯑꯗꯨꯕꯨ ꯅꯪꯒꯤ ꯑꯐꯕ ꯑꯩꯒꯤ ꯑꯐꯕ ꯍꯣꯏ ꯑꯩꯒꯤꯗꯨꯁꯨ ꯅꯪ ꯄꯥꯝꯗꯕ ꯂꯩꯔꯝꯒꯅꯤ ꯄꯥꯝꯗꯕꯗꯨ ꯂꯧꯔꯨꯅꯤ ꯑꯄꯥꯝꯕꯗ ꯂꯧꯕ ꯀꯩꯝ ꯀꯥꯏꯗꯦꯕꯀꯣ
ꯎꯝ ꯎꯝ ꯃꯥꯅꯤ ꯃꯥꯅꯤ ꯆꯨꯝꯃꯤ ꯆꯨꯝꯃꯤ
ꯁꯤꯅꯤꯗ ꯋꯥꯔꯤ ꯍꯥꯏꯕꯕꯨ ꯀꯔꯤ ꯁꯤꯗꯒꯤ ꯀꯔꯤ ꯑꯍꯦꯟꯕ ꯑꯃꯨꯛ ꯋꯥꯔꯤ ꯂꯤꯔꯨꯈꯤꯅꯤ ꯍꯧꯖꯤꯛꯅ ꯅꯪꯒꯤꯑꯣꯏꯅ ꯅꯪ ꯂꯤꯔꯣ ꯑꯃꯨꯛ
ꯑꯩꯒꯤ ꯋꯥꯔꯤꯔꯥ
ꯑꯥ
ꯑꯩꯒꯤ ꯋꯥꯔꯤꯗꯤ ꯍꯧꯖꯤꯛꯁꯦ ꯑꯩꯁꯦ ꯍꯧꯖꯤꯛꯁꯦ ꯃꯪꯔꯥ ꯇꯥꯏꯕꯪꯒꯔꯥ ꯀꯗꯥꯏ ꯂꯩꯕꯅꯣ ꯑꯩꯁꯦ ꯍꯧꯖꯤꯛ ꯒ꯭ꯌꯥꯟ ꯃꯦꯟ ꯇꯥꯗ꯭ꯔꯤ ꯄꯥꯢꯔꯤꯕ꯭ꯔꯥ ꯃꯈꯥꯗ ꯂꯩꯔꯤꯕ꯭ꯔꯥ ꯆꯠꯂꯤꯕ꯭ꯔꯥ ꯄꯥꯏꯔꯤꯕ꯭ꯔꯥ ꯑꯩ ꯒ꯭ꯌꯥꯟ ꯃꯦꯟ ꯇꯥꯗꯦ ꯍꯧꯖꯤꯛꯁꯦ
ꯀꯃꯥꯏꯅ ꯏꯁꯥꯒꯤ ꯑꯔꯦꯞꯄ ꯂꯩꯇꯦ ꯍꯥꯏꯔꯣ
ꯍꯣꯏ ꯍꯥꯏꯕ ꯇꯥꯔꯦ
ꯎꯝ ꯍꯣꯠꯅꯧꯗ ꯐꯪꯉꯛꯈꯤꯅꯤ ꯅꯣꯏꯗꯤ ꯑꯉꯥꯡꯁꯨ ꯑꯣꯏꯔꯤ
ꯎꯝ
ꯂꯔꯤꯛ ꯂꯥꯢꯁꯨ ꯇꯝꯃꯒꯁꯨ ꯁꯤ ꯀꯩ ꯍꯥꯏꯇꯥꯔꯦ ꯁꯤꯐꯥꯎꯗꯤ ꯂꯧꯒꯦ ꯍꯥꯏꯅꯀꯣ ꯈꯜꯂꯒ ꯇꯝꯒꯗꯕꯅꯦ ꯇꯃꯦꯅ ꯃꯍꯥꯗ ꯇꯝꯃꯗꯤ ꯄꯥꯝꯃꯨꯢꯕ
ꯎꯝ ꯃꯥꯅꯤ ꯆꯨꯝꯃꯦ ꯆꯨꯝꯃꯦ ꯢꯌꯥꯝꯕ ꯍꯥꯢꯗꯣ ꯆꯨꯝꯃꯦ
ꯑꯥꯢ ꯑꯦꯁ ꯑꯣꯏꯅꯩꯅ ꯑꯥꯢ ꯑꯦꯁ ꯑꯣꯏꯅꯩ ꯍꯥꯏꯅꯒ ꯑꯩꯁꯨ ꯃꯣꯏꯁꯨ ꯇꯝꯅꯩ ꯑꯩꯁꯨ ꯇꯝꯗꯣꯏꯅꯤ ꯍꯥꯏꯅ ꯏꯁꯥꯗ ꯀꯩꯅꯣꯝꯃ ꯑꯣꯏꯔꯣꯏꯗꯕ ꯋꯥꯈꯜ ꯀꯩ ꯍꯥꯏꯇꯥꯔꯦ ꯎ ꯁꯨꯝ ꯑꯩꯒꯤ ꯏꯁꯥꯒꯤ ꯀꯦꯄꯥꯁꯤꯇꯤ ꯈꯪꯉꯤꯗ꯭ꯔꯥ ꯅꯪꯁꯨ ꯅꯪꯃꯤꯅꯁꯥ ꯀꯦ ꯄꯇꯦ ꯑꯩꯁꯦ ꯄꯥ ꯑꯣꯏꯔꯣꯏ ꯑꯗꯨꯒ ꯃꯣꯏꯅ ꯇꯝꯃꯤꯅ ꯇꯝꯃꯨꯔꯀꯥꯟꯗ ꯑꯗꯨꯒꯨꯝꯕꯗꯨꯗꯤ ꯁꯥ ꯐ꯭ꯔꯤꯗ ꯃꯥꯡꯉꯦꯀꯣ
ꯍꯣꯏ ꯃꯥꯅꯤ ꯃꯥ
ꯎꯝ ꯑꯗꯨꯒꯨꯝꯕꯗꯤ ꯀꯥꯟꯅꯗꯦꯕ ꯑꯗꯨꯒꯨꯝꯕ ꯃꯪꯂꯥꯟꯅꯗꯤ ꯎ ꯑꯗꯨꯒꯨꯝꯕ ꯃꯉꯥꯅꯤꯗꯣ ꯀ ꯀꯥꯟꯅꯗꯦꯕ ꯑꯗꯨꯏ ꯁꯔꯨꯛꯄꯨꯗꯤ ꯑꯃꯤ ꯀ ꯍꯦ ꯆꯔꯦ ꯑꯇꯣꯞꯄ ꯗꯤꯁꯤꯖꯟ ꯑꯃ ꯂꯧꯔꯒ ꯁꯤ ꯐꯥꯎꯗꯤ ꯑꯩ ꯉꯝꯃꯤ ꯌꯥꯏ ꯑ ꯀꯩ ꯑꯣꯏꯒꯦꯔꯀꯣ ꯃꯤ ꯍꯥꯏꯕꯁꯤꯗꯤ ꯂꯥꯏꯐꯇ ꯅꯪ ꯑꯦꯦꯁ ꯑꯣꯏꯒꯗꯕꯅꯤ ꯍꯥꯏꯕ ꯈꯛꯇ ꯅꯠꯇꯦꯕꯀꯣ ꯑꯇꯣꯞꯄ ꯑꯣꯏꯕ ꯌꯥꯕ ꯂꯩꯗꯅ ꯃꯤꯌꯥꯝꯁꯤꯗ ꯑꯥꯢ ꯌꯦꯁ ꯈꯤꯇꯪ ꯍꯤꯡꯗ꯭ꯔꯗꯤ ꯑꯩꯈꯣꯏꯗꯤ ꯀꯩ ꯇꯥꯔꯦ
ꯍꯣꯏ ꯆꯨꯝꯃꯦ
ꯑꯗꯨꯅ ꯑꯦꯚ꯭ꯔꯤ ꯐꯤꯜ ꯈꯨꯗꯤꯡꯒꯤ ꯑꯥ ꯀꯩ ꯍꯥꯏꯇꯥꯔꯦ ꯃꯣꯏꯒꯤ ꯎꯝ ꯍꯩꯅꯔꯒ ꯆꯠꯄꯗꯨꯀꯣ ꯌꯥꯝ ꯆꯥꯎꯕ꯭ꯔ ꯆꯥꯎꯗꯕ꯭ꯔꯀꯣ ꯏꯁꯥꯅ ꯑꯗꯨ ꯃꯔꯛꯇ ꯎꯝ ꯍꯥꯏꯕꯁꯤꯗꯤ ꯃꯤ ꯍꯥꯏꯗꯤ ꯅꯣꯡꯃꯩ ꯅꯨꯡꯁꯤ ꯅꯣꯡꯂꯩ ꯅꯨꯡꯁꯤꯠ ꯌꯥꯝ ꯂꯩꯗꯅꯀꯣ ꯑꯦꯅꯤ ꯂꯥꯏꯔꯤꯛ ꯇꯝꯕꯗ ꯇꯥꯢꯃꯤꯡ ꯂꯩꯌꯦ ꯑꯇꯣꯞꯄ ꯑꯗꯨꯒꯨꯝꯕꯗꯨ ꯏꯟꯇꯔꯦꯁ ꯇꯧꯔꯒ ꯍꯡꯒꯦ ꯆꯠꯄꯣ
ꯃꯥꯅꯤ ꯃꯥꯅꯤ ꯍꯣꯏ꯫
ꯈꯋ꯭ꯥꯏ ꯕꯦꯁꯠꯅꯤ꯫
ꯎꯝ꯫
ꯑꯩꯈꯣꯏꯁꯨ ꯍꯧꯖꯤꯛ ꯑꯃꯨꯛꯀ ꯍꯟꯅꯤꯡꯉꯤ ꯄꯨꯟꯁꯤꯗꯣ ꯅꯣꯏ ꯑꯗꯨꯃꯥꯏꯅ ꯆꯍꯤ ꯀꯨꯟꯅꯤꯊꯣꯏ ꯀꯨꯟꯒꯗ ꯑꯗꯨꯗꯥꯋꯥꯏꯗ ꯑꯗꯨꯗ ꯇꯧꯔꯒ ꯇꯧ ꯇꯧꯔꯤꯕ ꯃꯌꯥꯝꯗꯣ ꯄꯥꯝꯃꯨꯅꯣ ꯈꯟꯖꯗꯕꯀꯥꯟ ꯀꯦꯝ ꯀꯅꯥꯔ ꯀꯩꯣꯏꯦ ꯂꯥꯁꯇꯗꯤ ꯅꯥꯏꯇꯣꯝꯝꯕ ꯂꯅꯥꯏꯑꯕꯀꯣ ꯀꯨꯏꯔꯛꯑ ꯀꯥꯟꯗꯗꯤ ꯑꯩꯣꯏ ꯂꯣꯡꯗꯥ ꯇꯥ ꯂꯩ ꯀꯒꯤ ꯈꯪꯟꯗ
ꯎꯝ
ꯁ꯭ꯀꯨꯜ ꯀꯣꯦꯖ ꯀꯥꯏ ꯉꯥꯏꯗꯤ ꯋꯥ ꯋꯥꯠꯇꯤꯅꯦ ꯏꯃꯥꯟꯅꯕ ꯑꯣꯏꯗꯅ ꯑ ꯏꯃꯥꯟꯅꯕꯤꯀꯣ ꯑꯁ ꯑꯩ ꯂꯩꯀꯣ꯫
ꯎꯝ꯫
ꯍꯪꯅꯗꯅ ꯀꯣꯏꯅꯗꯅ ꯆꯠꯅꯗꯅ ꯁꯤ ꯇꯧꯅ ꯂꯥꯁꯇ꯭ ꯇꯥꯗꯤ꯫ ꯀꯩ ꯀꯥꯟꯅꯕ ꯑꯣꯏꯔꯝꯒꯦ ꯑꯗꯨꯕꯨ ꯑꯩꯈꯣꯏꯒꯤ꯫ ꯐꯪꯕꯩꯒꯤꯅ ꯑꯣꯟꯂꯤ ꯋꯥꯟ ꯋꯦꯗ ꯆꯠꯄꯀꯣ꯫
ꯍ ꯃꯥꯅꯤ
ꯑꯩꯒꯤ ꯂꯤꯃꯤꯠꯁꯨ ꯈꯪꯗꯕ ꯑꯉꯥꯡ ꯑꯣꯏꯕꯅꯤꯅ ꯍꯣꯏ ꯑ ꯃꯤ ꯀꯗꯤꯗꯏ ꯑꯩꯁꯤ ꯐꯥꯎꯇ ꯆ ꯌꯥꯔꯦꯅꯕꯀꯣ ꯑꯗꯨꯒꯨꯝꯕ ꯈꯪꯗꯕ ꯑꯩꯅ ꯈꯔ ꯄꯪꯖꯕ ꯍꯥꯏꯇꯥꯔꯦ
ꯎꯝ
ꯏꯁꯥꯗꯤ ꯃꯤꯃꯤꯠꯁꯨ ꯈꯪꯗꯕꯅꯤ ꯍꯧꯖꯤꯛꯀꯤ ꯔꯤꯂꯥꯏꯁ ꯂꯥꯛꯄꯗꯒꯤ ꯃꯔꯝ ꯑꯗꯨꯗꯤ ꯑꯗꯨꯝ ꯈꯜꯂ ꯀꯥꯟꯗ ꯆꯥꯛꯑꯦꯕꯀꯣ ꯍꯧꯖꯤꯛ ꯑꯩꯁꯦ
ꯎꯝ
ꯄꯤꯑꯒꯅꯤ ꯈꯟꯗ ꯌꯥꯝ ꯄꯣ ꯑꯗꯨ ꯑꯣꯏꯒꯔꯤꯕ ꯃꯐꯝꯗꯨꯗꯗꯤ ꯆꯪ ꯈꯪꯉꯠꯇꯦ ꯍꯣꯏ ꯏꯁꯥꯁꯤꯗꯦ ꯇꯝ ꯌꯥꯕ ꯇꯝꯃꯦ ꯑ ꯀꯅꯦꯁ ꯂꯣꯁꯤ ꯂꯩꯦ ꯀꯝꯄꯨꯇꯔ ꯆꯨ ꯍꯣꯏ ꯌꯥꯑꯣ ꯈꯔꯒꯗꯤ ꯊꯧꯖꯥꯟꯕꯤꯔꯒꯗꯤ ꯁꯣꯅ ꯊꯕꯛ ꯑꯃ ꯑꯅꯤ ꯇ꯭ꯔꯥꯏ ꯇꯧꯕꯁꯦ ꯌꯦꯡꯕꯅꯆꯤꯡ ꯅꯥꯏꯕ ꯍꯥꯏꯗꯨꯅꯤꯀꯣ ꯑꯩꯣꯏꯒꯤ ꯑꯦꯄ꯭ꯂꯥꯏ ꯇꯧꯔꯒ ꯂꯩ ꯑꯗꯣ ꯑꯩꯅ ꯍꯧꯖꯤꯛ ꯑꯥꯏ ꯑꯦꯁ ꯇꯧ ꯃꯌꯥꯝꯁꯤꯗꯤ ꯆꯠꯂꯨꯔꯦꯕ ꯆꯍꯤꯗꯣ ꯈꯔ ꯍꯦꯜꯂꯛꯈ꯭ꯔꯦꯕ ꯎ
ꯎꯝ
ꯑꯁ ꯅꯨꯡꯉꯥꯏꯕꯅꯤ ꯀꯣꯂꯦꯖꯀ ꯀꯣꯂꯦꯖ ꯀ ꯀꯥꯕꯁꯤꯀꯣ
ꯅꯨꯡꯉꯥꯏꯕꯅꯦ ꯅꯨꯡꯉꯥꯏꯕꯅꯦ ꯑꯩꯈꯣꯏꯗꯤ ꯁꯤꯡꯖꯨ ꯄꯨꯟ ꯄꯨꯜꯂꯒ ꯁꯤꯡꯖꯨ ꯆꯥꯕꯗꯣ ꯌꯥꯝ ꯅꯨꯡꯉꯥꯏꯔꯦ
ꯎꯝ
ꯋꯥꯔꯤ ꯁꯨꯕꯒ ꯁꯤꯡꯖꯨ ꯆꯥꯕꯒ ꯁꯨꯃꯥꯏꯅ
ꯕꯦꯟ ꯆꯁꯨ ꯇꯦꯟꯗꯗꯤ ꯌꯥ ꯏꯁꯇꯛ ꯑꯣꯏꯕ ꯁ꯭ꯀꯨꯜ ꯗꯔ ꯀꯥꯔꯦꯀꯣ ꯁꯤꯒꯨꯝꯕ ꯀꯩꯅꯣ ꯇꯧꯕ ꯈꯟꯗꯦ ꯑꯦꯂꯚꯦꯟ ꯇꯨꯌꯦꯜꯐꯇꯩꯗꯤ ꯏꯔꯥꯡ ꯀꯩꯊꯒ ꯇꯥꯏ ꯏꯔꯥꯡꯒꯤꯇꯔ ꯈꯪꯕ꯭ꯔꯣ
ꯏꯔꯥꯡ ꯀꯩꯊꯦꯜ ꯈꯪꯗꯦ ꯏ ꯀꯦ ꯋꯥꯗ ꯍꯣꯏ ꯍꯣꯏꯅ ꯍꯣꯏ ꯆꯨꯝꯃꯦ ꯏꯔꯒꯩ ꯊꯁ ꯀꯃꯦꯅ
ꯑꯗꯩ ꯀꯥꯔꯦ ꯑꯗꯨꯗꯒꯤ ꯑꯗꯨꯝ ꯍꯧꯈ꯭ꯔꯦ ꯍꯥꯞꯀ ꯍꯇꯦꯡ ꯃꯦꯇ꯭ꯔꯤꯛ ꯑꯣꯏꯗꯤ ꯃꯦꯇ꯭ꯔꯤꯛ ꯄꯥꯁ ꯇꯧꯕꯗꯤ ꯀꯔꯤ ꯂꯩꯕꯤꯅꯤ ꯍꯥꯏ ꯀꯣ ꯏꯃꯥ ꯕꯕꯥꯗ ꯍꯥꯏꯔꯤꯦꯀꯣ
ꯎꯝ꯫
ꯃꯦꯇ꯭ꯔꯤꯛ ꯄꯥꯁ ꯇꯧꯕ ꯑꯃꯅ ꯑꯗꯨ ꯃꯇꯝꯗ ꯑꯁ꯫ ꯀ꯭ꯂꯥꯁꯉꯦ ꯄꯥꯁ ꯇꯧ ꯑꯗꯨꯁꯨ ꯌꯥꯝ ꯋꯥꯅ ꯄ ꯁꯣꯗꯁ ꯍꯖ
ꯎ
ꯎꯝ꯫ ꯑꯗꯨꯕꯨ ꯉꯥꯎꯗꯤ ꯉꯥꯎꯁꯤꯟꯅꯔꯒ ꯅꯨꯄꯤ ꯑꯉꯥꯡꯒꯤꯔꯣꯝꯗꯗꯤ ꯀꯥꯇꯨ ꯀꯥꯔꯟꯗꯤ ꯇꯧꯔꯛꯇꯦ꯫ ꯏꯀꯣ꯫
ꯎꯝ
ꯑꯩꯈꯣꯏꯒꯤ ꯀꯔꯤꯝꯇ ꯐꯥꯎ ꯇꯧꯒꯦ ꯁꯨꯝ ꯁꯨꯝ ꯏꯃꯥꯟꯅꯕ ꯂꯣꯏꯅ ꯆꯠꯃꯤꯟꯅꯒ ꯊꯥꯛꯄꯤ ꯆꯥꯕꯤ ꯈꯔ ꯇꯧꯔꯦ ꯑꯗꯨꯗꯩ ꯑꯩꯈꯔꯝꯗꯥꯏꯗꯒꯤ ꯑꯗꯨꯝ ꯍꯦꯔꯣ ꯁꯥꯕ ꯍꯧꯋꯦ ꯑꯗꯨꯗꯩ ꯏꯁꯩꯁꯦ ꯈꯔ ꯃꯥꯡ ꯃꯥꯡꯕ ꯍꯥꯏꯗ ꯂꯩꯕꯗꯨꯗꯤ ꯃꯥꯡꯗ ꯁꯦꯡꯃꯛꯇꯤ ꯆꯠꯠꯇꯦ ꯑꯗꯨ ꯑꯣꯏꯔꯒꯁꯨ ꯆꯍꯧꯒꯗꯕ ꯃꯇꯝꯗ ꯆꯝꯍꯧꯗ꯭ꯔꯦꯕꯀꯣ ꯀꯔꯤ ꯃꯆꯥ ꯇꯧꯔꯦ ꯎꯝ ꯕꯥꯏꯛ ꯂꯧꯧꯔꯦꯅꯦ ꯂꯪꯊꯣꯛꯎꯔꯦꯅꯦ
ꯎꯝ
ꯑꯣꯣꯊꯦꯣꯂꯦ ꯁꯍꯤꯥꯎ ꯇꯨꯔꯥ
ꯀꯣꯂꯦꯁꯅ ꯀꯗꯥꯏꯗ
ꯀꯣꯂꯦꯖꯅ ꯙꯅ ꯃꯟꯖꯨꯔꯤꯗ
ꯎꯝ ꯎꯝ ꯀꯩ ꯐ
ꯑꯗ ꯑꯩꯈꯣꯏꯒꯤ ꯍꯥꯏꯗꯤ ꯈꯨ ꯎꯝ ꯀꯔꯦꯇꯥꯔꯦ ꯂꯧꯁꯤꯟꯍꯧꯗꯅꯦꯕꯀꯣ ꯆꯤꯡꯕ ꯁꯤꯨꯝꯕꯩ ꯍꯥꯏꯇꯥꯔꯦ ꯄꯥꯁ ꯇꯧꯕ ꯈꯇꯅꯤꯒꯤ ꯇꯝꯕꯔꯦ ꯄꯥꯁ ꯈꯅꯤ ꯇꯧꯅꯤꯡ ꯀꯣꯂꯦꯖ ꯀꯥꯗ ꯑꯣꯖꯥꯕꯨꯕꯗ ꯀꯝꯗ
ꯎꯝ
ꯏꯪꯂꯤꯁꯀꯤ ꯑꯣꯖꯥ ꯑꯃꯗꯤ ꯈꯪꯉꯤ ꯑꯗꯨ ꯅꯨꯡꯉꯥꯏꯕ ꯏꯁꯇꯣꯞꯗꯤ ꯈꯪꯉꯤ
ꯎꯝ
ꯂꯥꯏꯔꯤꯛꯀ ꯄꯥꯔꯝꯃꯗꯤ ꯃꯤꯃꯗꯤ ꯑꯣꯏꯔꯝꯗꯧ ꯃꯥꯜꯂꯤ ꯇꯧꯔꯤꯕ ꯊꯕꯛ ꯃꯌꯥꯝꯕꯨ
ꯎꯝ
ꯅꯨꯄꯥ ꯃꯆꯥꯒ ꯑꯣꯏꯒꯦꯗꯣ
ꯎꯝ
ꯁ꯭ꯀꯨꯜ ꯑꯦꯂꯚꯦꯟ ꯇꯨꯋꯦꯜꯕ ꯑꯣꯏꯒꯦꯔꯥ ꯀꯣꯂꯦꯖ ꯑꯣꯏꯒꯦꯔꯥ ꯈꯨꯟ ꯅꯛꯑꯦꯗꯣ ꯑꯩꯈꯣꯏ ꯑꯄꯥꯕꯕꯥ ꯈꯪ ꯆꯤꯡꯉꯤꯁꯦ ꯈꯨꯟꯅꯗꯤ ꯈꯪꯉꯝꯕꯅꯤ ꯅꯪꯁꯨ
ꯎꯝ
ꯀꯨꯜꯀꯥꯔꯦ ꯑꯦꯕ ꯆꯞꯀꯥꯔꯦ ꯀꯂꯦꯀꯥꯕ ꯃꯥꯥꯟꯕꯟ ꯑꯩꯈꯣꯏ ꯏꯔꯥꯡ ꯀꯩꯊꯦꯜꯒꯤꯒꯤ ꯗ꯭ꯔꯦꯁꯇꯁꯨ ꯃꯥꯟꯕꯅꯤꯗꯣ ꯅꯦꯛꯥꯏꯗ ꯂꯧꯊꯣꯛꯈ꯭ꯔꯖꯤ ꯈꯪꯗ꯭ꯔꯦ ꯀꯣꯂꯦꯖꯀꯥ ꯑꯃ ꯁꯥꯔꯗꯤ ꯀꯟꯕꯅꯤ ꯈꯨꯟꯅ ꯆꯪ ꯂꯣꯏꯔꯄꯂꯥꯅꯤ꯭ꯀꯨꯜ ꯁ꯭ꯀꯨꯜ ꯆꯪꯗꯕꯤꯗ ꯑꯦꯁ ꯃꯥꯥꯏ ꯆ ꯇꯣ ꯀꯟ ꯆꯄꯨ ꯌꯥꯝ ꯆꯠꯂꯦꯗ ꯆꯠꯄ
ꯌꯥꯝ ꯅꯨꯡꯉꯥꯏꯔꯔꯕ ꯖꯥꯠꯅꯤꯅꯦ
ꯎꯝ ꯑꯗꯨꯏꯅꯦ ꯑꯗꯨꯏ ꯆꯍꯤ ꯇꯥꯡꯀ ꯊꯣꯛꯄ ꯑꯃ ꯃꯤ ꯑꯗꯨꯅꯤ ꯑꯩꯁꯨ ꯑꯐꯕ ꯃꯤꯗꯤ ꯅꯠꯇꯦ ꯑꯗꯨꯕꯨ ꯐꯠꯇꯕ ꯃꯤ ꯑꯣꯏ ꯑꯣꯏꯔꯒꯁꯨ ꯑꯩꯒꯤ ꯋꯥꯍꯩꯁꯤꯅ ꯅꯉꯣꯟꯗ ꯑꯐꯕ ꯂꯧꯁꯤꯟꯕ ꯌꯥꯕ ꯑꯣꯏꯔꯁꯨ ꯈꯥꯏꯠꯇ ꯑꯣꯏꯔꯁꯨ ꯂꯧꯁꯨꯝ ꯍꯧ ꯍꯥꯏꯅ ꯅꯣꯏꯗ ꯁꯨꯝ ꯏꯆꯟ ꯑꯃ ꯑꯣꯏꯅ ꯍꯥꯏꯕꯤꯕꯗ
ꯎꯝ ꯎꯝ ꯌꯥꯝ ꯐꯕ ꯋꯥꯐꯝꯅꯤ ꯎ
ꯀꯄꯛ ꯀꯅꯤ ꯀꯣ
ꯑꯩꯁ ꯀꯄꯛꯑꯒꯦ ꯇꯧꯔꯒꯦ ꯑꯩ ꯅꯪ ꯅꯣꯏ ꯇꯥꯕꯗ ꯑꯁ ꯑꯩ ꯐꯄꯤ ꯇꯥꯦꯗꯧꯔꯦ ꯌꯥꯗ꯭ꯔꯦ ꯈꯪꯉꯨ ꯉꯅꯦꯀ ꯑꯅꯤ ꯑꯍꯨꯝ ꯁꯨꯔꯦ ꯑꯩꯅ ꯉꯁꯥꯏ ꯍꯥꯏ ꯇꯧꯔꯤꯁꯤ
ꯎꯝ
ꯑ ꯉꯁꯥꯏꯗꯤ ꯀ ꯇꯥꯔꯤꯅꯤꯅ
ꯎꯝ
ꯎꯝ
ꯀꯞ ꯄ ꯀ ꯄ ꯀ ꯉꯝ ꯐ
ꯑ ꯑꯩ ꯃꯤ ꯑꯁ ꯃꯤ ꯀꯞꯄ ꯀꯄ ꯍꯥꯏꯗꯤ ꯊꯃꯦ ꯍꯆꯦ ꯑꯗꯨꯝ ꯌꯦꯡꯉꯒ ꯑꯩꯁꯨ ꯑꯗꯨꯝ ꯑꯗꯨꯝ ꯇꯥꯔꯒ ꯑꯗꯨꯝ ꯂꯩꯔꯅꯤ
ꯎ
ꯍꯨꯀ꯭ꯔꯤ ꯈꯥꯏꯕꯤ ꯃꯤ ꯀꯕꯤꯗꯣ ꯀꯞꯄꯗꯣ ꯇꯥꯅꯤꯡꯗꯦ ꯍꯥꯏꯕꯁꯤ ꯅꯠꯇꯕ ꯀꯄ ꯀꯄ ꯀꯞꯄꯨ ꯀꯞꯄꯨ ꯍꯥꯏꯌꯣ ꯅꯠꯇꯅ
ꯑꯩꯈꯣꯏ ꯅꯪ ꯋꯥꯔꯤ ꯂꯤꯗꯕꯅꯤꯅ ꯑꯩ ꯂꯤꯔꯤꯒꯦꯀꯣ
ꯇꯇꯩ ꯋꯥꯔꯤꯅꯣ ꯖꯤꯔꯣ ꯔꯣ
ꯎꯝ ꯑꯩꯈꯣꯏ ꯁꯀꯨ ꯀꯉꯗꯁꯤ ꯂꯩꯁꯥꯕꯤ ꯑꯃ ꯑꯩꯅ ꯄꯥꯕ ꯑꯩꯅ ꯄꯥꯝꯗꯒꯤ ꯃꯥꯁꯨ ꯈꯪꯕꯀꯣ
ꯎꯝ
ꯇꯈꯣꯏꯅ ꯄꯅꯤꯗ
ꯎꯝ ꯎꯝ
ꯃꯥꯁꯨ ꯈꯪꯕ ꯍꯥꯏ ꯍꯥꯏꯕ ꯉꯝꯗꯅ ꯃꯥꯥꯏꯒꯤ ꯁꯣꯂꯛꯑꯦꯕ ꯑꯩꯁꯨ ꯅꯨꯄꯤꯒꯁꯦ
ꯎꯝ ꯅꯪꯗꯤ ꯀꯩꯗꯧꯔꯤꯕ ꯅꯪꯗꯤ
ꯍꯥꯏꯕ ꯉꯝꯗ꯭ꯔ ꯐꯣꯟ ꯅꯝꯕꯔꯁ ꯍꯥꯏꯕ ꯉꯝꯈꯤꯗ꯭ꯔꯦ ꯂꯣꯏꯔꯒ ꯅꯣꯡꯃꯈꯛ ꯎꯟꯅꯈꯤ
ꯎꯝ
ꯀꯣꯂꯦꯖ ꯑꯦꯟꯇ꯭ꯔꯥꯟꯁ ꯊꯥꯕ ꯂꯥꯛꯄ ꯑꯗꯨ ꯑꯗꯨ ꯃꯥ ꯑꯃꯨꯛ ꯄꯥꯁ ꯇꯧꯔꯛꯄꯗ ꯑꯩ ꯑꯃꯨꯛ ꯌꯥꯎꯔꯛꯄ
ꯑꯗꯩ ꯑꯗꯨꯝ ꯊꯨꯞꯆꯦꯟꯅꯤꯡ
ꯎꯝ
ꯃꯥꯁꯨꯣ ꯀꯣꯂꯦꯖ ꯅ ꯄꯤꯖꯤ ꯀꯣꯂꯦꯖ ꯑꯃꯈ꯭ꯔꯦ ꯑꯗꯨꯗꯩꯗꯤ ꯉꯥꯏꯍꯥꯛ ꯂꯩꯔꯒ ꯃꯤ ꯌꯨꯝ ꯄꯥꯡꯈ꯭ꯔꯗ ꯑꯅꯤꯖꯤꯛꯇ ꯃꯆꯥ ꯑꯅꯤ ꯁꯨꯔꯦ ꯃꯆꯦꯠ ꯐꯔꯦ ꯍꯧꯖꯤꯛꯇꯤꯕꯨ ꯀꯃꯥꯏꯅ ꯂꯧꯔꯅꯤ ꯁꯤꯟꯅꯔꯅꯤ
ꯑꯦ ꯎ ꯅꯨꯡꯁꯤꯕꯒꯤ ꯑꯩꯒꯤ ꯀꯩꯅꯣ ꯃꯤꯁꯨꯝ ꯂꯥꯡꯅꯤ ꯍꯥꯏꯕ꯭ꯔꯥ ꯀꯩ ꯍꯥꯏꯕ꯭ꯔꯥ ꯑꯁ ꯇꯧꯔꯒ ꯎꯝ ꯑꯁꯨꯝ ꯂꯥꯡꯈꯤꯅꯤ ꯍꯥꯏꯅ ꯂꯧ ꯂꯣꯏꯗꯤꯦ ꯀꯩꯅꯣ
ꯔ ꯇꯥꯗ ꯔꯣ ꯑꯗꯨꯗꯤ
ꯑꯦ ꯁꯅꯥꯖꯨ ꯑꯁ ꯁꯤꯗꯤ ꯃꯤꯗꯤ ꯃꯨꯁꯂꯤꯝꯁꯤꯡꯗꯤ